ꯍꯂꯣ ꯇꯥꯕ꯭ꯔꯣ
ꯍꯜꯂꯣ
ꯇꯥꯗꯔꯣ
ꯍꯜꯂꯣ ꯇꯥꯗꯕꯔꯣ ꯇꯥꯏ ꯇꯥꯏ
ꯎꯝ ꯑꯁ ꯅꯨꯡꯁꯥ ꯌꯥꯝ ꯁꯥꯏꯌꯦ ꯑꯩ ꯁꯤꯗ ꯆꯠꯂꯨꯕ
ꯌꯥꯝ ꯄꯤꯛꯅ ꯇꯥꯕꯤꯗꯨ ꯃꯨꯛ ꯇꯧꯔꯦ ꯉꯁꯤꯗꯤ
ꯅꯪ ꯂꯩꯈꯠꯂꯣ ꯂꯩꯈꯠꯅꯕꯗꯨꯗ ꯃꯈꯣꯟ ꯍꯧꯕꯩꯗꯣ
ꯀꯩꯅꯦ ꯑꯃꯨꯛ ꯃꯨꯛ ꯁꯨꯃꯥꯏꯅꯥ ꯇꯧꯏ ꯍꯥꯏꯕ ꯇꯞꯅꯥ ꯇꯥꯕ ꯑꯃꯨꯛ ꯍꯧꯅ ꯇꯥꯕ ꯑꯃꯨꯛ ꯇꯧꯋꯦꯕ
ꯎꯝ ꯉꯁꯥꯏꯗꯩ ꯂꯥꯏꯔꯕꯒꯤ ꯋꯥꯔꯤ ꯃꯌꯥꯝꯅ ꯁꯤ ꯗꯨꯝ ꯁꯤꯔꯦ ꯅꯪꯒꯤꯁꯨ ꯃꯅꯤꯡꯗ ꯖꯥꯎ ꯖꯥꯎ ꯍꯥꯏꯅ ꯑꯃ ꯇꯥꯏꯌꯦ
ꯌꯥꯎ ꯌꯥꯥꯎ
ꯑꯣ ꯇꯥꯗꯔꯦ ꯇꯥꯗꯔꯦ ꯍꯧꯖꯤꯛ ꯄꯨꯗꯤ
ꯏꯁ ꯑꯩꯅ ꯋꯥꯔꯤ ꯇꯥꯔꯒ ꯑꯩ ꯐꯣꯟ ꯁꯥꯏꯂꯦꯟ ꯊꯝꯕ ꯑꯃꯗꯣ
ꯑꯩꯅ ꯅꯪ ꯇꯧꯔꯝꯃꯅꯤ ꯈꯪꯉꯕ ꯑꯗꯨꯏꯅꯤ ꯑꯩꯒ ꯂꯩꯃꯤꯟꯅꯕꯗꯨꯗ ꯍꯧꯗꯣꯛꯍꯟꯈꯤꯕꯅꯤꯅꯪ
ꯑꯧ ꯐꯣꯟ ꯊꯣꯡ ꯊꯤꯂꯛꯑꯦꯅ ꯑꯩ ꯍꯧꯒꯠꯂꯦ ꯑꯗꯨꯒ ꯑꯩꯗꯣ ꯐꯣꯟ ꯑꯃꯗꯣ
ꯎꯝ
ꯃꯣꯏꯒꯤ ꯃꯦꯁꯦꯖ ꯃꯌꯥꯝ ꯂꯥꯛꯄꯗꯨꯅꯅꯦ ꯐꯣꯟꯗꯣ ꯑꯗꯨꯝ ꯂꯩꯔꯒ ꯃꯩꯗꯨ ꯊꯨꯅ ꯂꯣꯏꯔꯦꯕ
ꯑꯣ ꯑꯣ ꯑꯗꯨ ꯅꯪ ꯀꯩꯅꯣ ꯇꯧ ꯂꯥꯛꯇꯅ ꯂꯥꯛꯑꯁꯨ ꯈꯪꯗꯕꯩꯗꯨꯗ ꯊꯝꯖꯤꯟꯒ꯭ꯔꯣ
ꯑꯣ ꯑꯗꯨꯒꯤ ꯑꯩꯗꯣ ꯑꯩꯅ ꯁꯥꯏꯔꯦꯜ ꯊꯝꯕ ꯑꯗꯣ ꯑꯩ ꯅꯨꯄꯥꯅ ꯇꯧꯔꯛꯄꯒ ꯑꯝꯇ ꯇꯥꯗꯦ ꯑꯗꯨꯒ ꯑꯩꯅ ꯁꯣꯝꯗ ꯑꯣꯟꯂꯥꯏꯟ ꯂꯩꯔꯒ ꯃꯥꯅꯗ ꯀꯔꯤꯅꯣ ꯐꯣꯟꯅ ꯄꯥꯏꯗꯦ ꯑꯣꯟꯂꯥꯏꯟꯅ ꯂꯩ
ꯎꯝ
ꯑꯩꯅ ꯁꯣꯝꯗ ꯑꯣꯟꯂꯥꯏꯟ ꯅꯟꯁꯤ ꯐꯣꯟꯁꯤꯗꯩ ꯂꯩꯔꯦꯗꯅ ꯑꯃ ꯐꯣꯟꯁꯤꯅ ꯁꯥꯏꯂꯦꯟ ꯊꯝꯖꯤꯜꯂꯦꯗꯅ
ꯎꯝ
ꯏꯆꯥꯎꯒ
ꯍꯜꯂꯣ
ꯅꯨꯡꯁꯥ ꯌꯥꯝ ꯁꯥꯏ ꯍꯥꯏꯕ ꯅꯨꯡꯁꯥ ꯁꯥꯗ꯭ꯔꯣ
ꯁꯥꯗꯔꯣ ꯁꯥꯏ ꯏꯕꯦꯝꯃ ꯁꯥꯕꯅ ꯁꯤꯔꯦ ꯉꯁꯥꯏꯉꯩ ꯃꯩ ꯃꯨꯠꯇꯅ ꯀꯌꯥꯝꯊꯤ ꯁꯥꯔꯦ ꯐꯦꯟ ꯊꯥ ꯌꯥꯗꯗꯅ
ꯀꯩꯅꯣ ꯇꯧꯋꯦꯌꯦ ꯅꯥꯄꯤ ꯀꯛꯑꯦꯌꯦ
ꯑꯈꯣꯏꯒꯤ ꯑꯩꯈꯣꯏꯗꯤ ꯀꯥꯛꯑꯝꯃꯣꯏꯗ ꯑꯩꯈꯣꯏ ꯑꯩꯈꯣꯏꯁꯦ ꯇꯥꯗꯤꯌꯦ ꯅꯥꯄꯤ ꯀꯛꯇꯕ ꯃꯥꯜꯂꯦ ꯅꯥꯄꯤ ꯀꯩꯁꯨ ꯁꯥꯡꯗꯦꯗ
ꯑꯦ ꯐꯤꯔꯣꯜꯒ ꯃꯌꯥꯝ ꯂꯧꯁꯟꯕꯩ ꯊꯥꯔꯛꯏꯗꯣ ꯅꯪ ꯇꯥꯗꯦ ꯎꯗꯦ
ꯑꯣ ꯑ ꯐꯤ ꯐꯧꯕꯝꯗꯤ ꯅꯥꯄꯤ ꯀꯌꯥ ꯁꯣꯡꯗꯦ ꯑꯗꯨꯒ ꯃꯅꯨꯡꯗ ꯆꯪꯁꯤꯟꯕꯗꯣ
ꯎꯝ
ꯑꯗꯨꯕꯨꯗꯤ ꯁꯣꯡꯍꯧꯔꯕꯅꯦꯕ
ꯎꯝ
ꯇꯥꯗꯦ ꯁꯤꯗ ꯐꯦꯟ ꯃꯈꯣꯟꯅꯦ ꯑꯗꯩ ꯁꯣꯝ ꯅꯥꯀꯟ ꯑꯣꯏꯕꯅꯦ
ꯎꯝ
ꯑꯗꯨ ꯅꯪꯒꯤꯗꯣ ꯅꯪꯗꯤ ꯍꯥꯏꯈ꯭ꯔꯦꯕ
ꯀꯩ ꯑꯥ ꯍꯥꯏꯒ꯭ꯔꯦ ꯑꯗꯣ ꯈꯪꯗꯦꯗ ꯂꯣꯛꯁꯤꯁꯨ ꯈꯅꯥꯎꯁꯦ ꯇꯠ ꯇꯧꯔꯦ ꯍꯥꯏꯕ ꯈꯨꯕꯗ ꯈꯨꯕꯗ
ꯅꯪ ꯍꯤꯗꯥꯛ ꯊꯛꯇ꯭ꯔꯕꯣ
ꯑꯁ ꯊꯩꯏ ꯍꯤꯗꯥꯛꯁꯨ ꯈꯨꯌꯥꯝ ꯑꯃ ꯊꯛꯏꯁꯦ꯫
ꯀꯩꯅꯣꯒꯨꯝꯕꯗꯣ ꯇꯧꯗꯅ ꯏꯁꯇꯤꯝꯒꯨꯝꯕꯗꯣ ꯈꯔ꯫
ꯎꯝ ꯏꯁꯇꯤꯝꯗꯤ ꯇꯧꯗꯦ꯫
ꯑꯩꯒꯤ ꯕꯤꯛꯁ ꯑꯃ ꯌꯥꯝ ꯀꯟꯕꯗꯣ?
ꯎꯝ
ꯑꯗꯨꯗꯣ ꯑꯗꯨꯗꯣ ꯃꯌꯥꯝ-ꯃꯌꯥꯝꯅꯤ ꯑꯩꯅ ꯇꯩꯁꯜꯂꯒ ꯇꯨꯝꯃꯤꯁꯦ꯫ ꯀꯣꯛꯇꯒꯤ ꯉꯛꯇꯒꯤ꯫ ꯂꯥꯏ ꯄꯛꯇ ꯄꯨꯂꯞ ꯇꯩꯁꯔꯒ ꯇꯨꯝꯕ꯫
ꯎꯝ
ꯄꯪ-ꯄꯪ ꯁꯔ ꯑꯁ ꯃꯤꯋꯥ ꯉꯥꯡꯅꯕꯁꯨ ꯌꯥꯔꯨꯗꯣꯔꯤ ꯇꯧꯔꯤꯁꯦ꯫
ꯉꯥꯡꯅꯔꯅꯨ ꯉꯥꯡꯅꯔꯅꯨ
ꯃꯤꯉꯥꯡꯅ ꯀꯩ ꯋꯥꯔꯤꯅꯣ ꯁꯥꯗꯣꯢꯁꯦ
ꯃꯤꯋꯥ ꯍꯥꯏꯁꯦ ꯀꯩꯁꯨ ꯌꯥꯝ ꯑꯍꯦꯟꯕ ꯉꯥꯡꯅꯕ ꯌꯥꯗꯦ ꯁꯤꯗꯩꯁꯨꯦ ꯆꯤꯟꯁꯤꯕ ꯑꯃꯨꯛ ꯉꯥꯡꯈꯤꯗ꯭ꯔꯣ ꯍꯥꯏꯕꯅꯤꯗ
ꯑꯣ ꯀꯁꯨ ꯂꯤꯅꯠꯇꯦꯗ
ꯍꯣꯏ
ꯃꯣꯏꯅ ꯍꯦꯟꯖꯟꯅ ꯈꯟꯖꯤꯟꯕꯅꯤ
ꯎꯝ ꯑꯩꯗꯤ ꯀꯔꯤꯝ ꯈꯟꯕꯤꯗꯦ
ꯅꯣꯏꯒꯤ ꯅꯪꯅ ꯑꯃ ꯇꯝꯅꯕꯒꯤ ꯑꯃ ꯌꯥꯎꯅꯤ ꯍꯥꯏꯕꯗꯣ ꯀꯩꯗꯧꯖꯈ꯭ꯔꯒꯦ
ꯀꯦꯕꯒꯤꯗꯨꯔꯣ
ꯅꯠꯇꯦ ꯄꯩꯈꯥ ꯊꯥꯕꯒꯤꯗꯣ
ꯑꯗꯨ ꯈꯣꯡꯗꯔꯤ
ꯍꯜꯂꯣ
ꯑꯥꯎ
ꯑꯃ ꯄꯩꯈꯥ ꯑꯦꯁ ꯑꯦꯁ ꯁꯤ ꯊꯥꯕꯩꯗꯣ
ꯑꯗꯣ ꯑꯩ ꯐꯣꯟꯗꯣ ꯑꯣꯏꯅ ꯌꯥꯎꯁꯤꯔꯗꯧꯕꯅꯦ ꯍꯜꯂꯣ
ꯇꯌꯦ
ꯀ꯭ꯌꯥꯟ ꯇꯥꯗꯦ
ꯑꯁ ꯑꯩꯁꯨ ꯆꯠꯀꯦ ꯆꯠꯀꯦ ꯇꯣ ꯁꯨꯡꯆꯠ ꯆꯠꯇꯦ ꯇꯧꯔꯤꯁꯨ ꯀꯃꯥꯏꯅ ꯇꯧꯗꯣꯏꯅꯣ ꯏꯁ ꯔꯣꯅꯤ ꯏ ꯎꯝ ꯉꯁꯥꯏ ꯖꯤ ꯀꯧꯕ ꯏ ꯉꯁꯥꯏ ꯂꯣꯏꯔꯦ ꯋꯥꯔꯤꯗꯣ ꯅꯨꯄꯥ ꯀꯣꯏꯅꯕꯒꯤ ꯅꯨꯄꯥ ꯀꯥꯏꯅꯈꯤꯕꯒꯤ
ꯃꯥ ꯍꯧꯖꯤꯛ ꯀꯣꯏꯔꯤꯕ
ꯏꯕꯦꯝꯃ ꯂꯥꯏꯔꯕꯒ ꯄꯥꯝꯗ꯭ꯔꯦ ꯍꯧꯖꯤꯛ
ꯑꯗꯨꯒꯤ ꯑꯗꯨꯒꯤ ꯍꯥꯏꯅꯕ ꯑꯩꯈꯣꯏꯅ ꯑꯩꯅ ꯃꯥꯗꯣ ꯀꯩꯅꯣ ꯍꯥꯏꯗꯤ ꯅꯨꯡꯉꯥꯏꯇꯦ ꯈꯣꯠꯇꯦ ꯊꯥꯖꯕ ꯉꯝꯃꯛꯇꯕꯩꯇ ꯑꯝꯇ ꯇꯧꯋꯦ ꯈꯣꯠꯂꯦ ꯅꯨꯄꯥꯒꯁꯤꯁꯨ ꯇꯨ ꯁ ꯉꯥꯡꯕ ꯑꯗ ꯑꯩꯅ ꯑꯁ ꯏꯁꯀꯦꯟ ꯇꯧꯔꯣ ꯈꯣꯠꯂꯣ ꯑꯩ ꯆꯍꯤ ꯇꯔꯨꯛ ꯈꯪꯅꯕ ꯑꯃ ꯂꯩꯔꯝꯃꯦ ꯁꯨꯃꯥꯏꯅ ꯇꯧ ꯇ ꯍꯥꯏꯅꯈꯦ ꯑꯍꯥꯟꯕꯗꯤ ꯌꯥꯝ ꯋꯥꯕꯅꯤ ꯈꯔ ꯁꯨꯝ ꯐꯔꯛꯒꯅꯤ ꯈꯣꯠꯀꯅꯤ ꯑꯗꯨꯒꯤ ꯀꯥꯏꯅꯕꯩ ꯃꯔꯝꯒꯁꯦ ꯃꯥꯅ ꯂꯤꯔꯣꯛꯑꯣ ꯈꯣꯠꯂꯛꯄ ꯍꯥꯔ ꯑꯗꯨ ꯋꯥꯔꯤꯗ ꯃꯤ ꯂꯣꯏꯁꯤꯟꯕꯤꯔꯦ ꯍꯥꯏꯕ ꯑꯇꯥꯕ ꯃꯤꯅꯗꯤ ꯋꯥꯗꯧꯔꯤꯗ ꯑꯗꯨꯗꯤ
ꯎꯝ ꯅꯪꯒꯤ ꯏꯁꯩ ꯇꯥꯔ ꯀꯛꯄꯗꯣ ꯅꯕꯤꯠꯇꯒꯤ ꯑꯣꯔꯣ ꯑꯣꯔ ꯇꯥꯈꯩ
ꯑꯅꯦ ꯈꯟꯕꯅꯅꯦ ꯃꯣꯏꯅꯅꯦ ꯌꯦꯡꯕꯗꯣ ꯃꯇꯠ ꯃꯇꯠ ꯃꯇꯠ ꯌꯦꯡꯕꯗꯣ
ꯎꯝ
ꯑꯩꯈꯣꯏꯒꯤ ꯑꯄꯤꯛꯄꯤꯅ ꯃꯇꯠ ꯃꯇꯠ ꯇꯧꯕꯤꯔꯣꯑꯣ ꯑꯗꯨꯃꯥꯏꯅ ꯇꯧꯒꯗ꯭ꯔꯥ ꯈꯟꯕ ꯄꯨꯂꯞꯇꯤ ꯀꯩꯅꯣ ꯇꯧꯔꯦꯅ ꯈꯜꯂꯨꯕ ꯗꯨꯒꯤꯅꯤꯗ
ꯎꯝ
ꯈꯜꯂꯦ ꯑꯩ ꯌꯨꯝꯗ ꯂꯩ ꯑꯁꯤ ꯁꯨꯝ ꯍꯌꯦꯡ ꯏꯅꯥꯎꯕꯤ ꯊꯤꯟꯗꯣꯏꯅ ꯑꯃꯨ ꯄꯣꯠ ꯆꯩ ꯃꯌꯥꯝ ꯂꯩꯗꯣꯏꯅꯦ
ꯍꯌꯦꯡ ꯅꯣꯏ ꯏꯄꯥ ꯂꯥꯛꯑꯒ ꯊꯤꯟꯗꯣꯏꯔꯣ ꯅꯪꯅ ꯊꯤꯟꯗꯣꯏꯔꯣ
ꯑꯩꯈꯣꯏꯕꯥ ꯉꯔꯥꯡ ꯂꯥꯛꯑꯦ ꯑꯗꯨ ꯍꯌꯦꯡ ꯊꯤꯜꯂꯅꯤ ꯑꯩꯈꯣꯏ ꯃꯃꯨꯡ ꯃꯆꯥꯅꯨꯄꯤꯁꯨ ꯄꯨꯜꯂꯞ ꯇꯝꯃꯤꯗꯅ
ꯅꯪ ꯑꯗꯨꯗ ꯌꯥꯎꯔꯛꯑꯒꯦ ꯍꯥꯏ ꯅꯠꯇ꯭ꯔꯣ
ꯌꯥꯎꯔꯛꯑꯅꯤ ꯑꯗꯣ ꯒ꯭ꯌꯥꯟ ꯇꯥꯗ꯭ꯔꯤ ꯍꯥꯏꯗꯤ ꯌꯨꯝꯗꯣ ꯑꯃꯕꯨ ꯃꯤ ꯀꯅꯥꯝ ꯂꯩꯍꯧꯔꯔꯣꯏꯗꯅ ꯍꯜꯂꯣ ꯍꯜꯂꯣ ꯍꯜꯂꯣ ꯎꯝ ꯍꯜꯂꯣ ꯇꯥꯗꯣ